ꯍ ꯀꯌꯥ ꯀꯌꯥꯒꯨꯝ ꯎ ꯌꯦꯁ ꯍꯕꯨꯣ ꯔ ꯁꯥ ꯁꯔꯄꯜ ꯍ
ꯍꯥꯎꯗꯦꯗ ꯆꯤꯟ ꯆꯤꯜ ꯂꯩ
ꯀꯔꯤ ꯀꯅꯣ ꯍ
ꯄꯥꯏꯇ ꯑꯩꯈꯣꯏ ꯔꯨꯁꯤ ꯃꯩ ꯆꯥꯕ ꯀꯩꯝ ꯇꯧꯔꯦ ꯁꯣꯜ ꯂꯣꯟꯗ꯭ꯔꯣ ꯑ ꯍꯣꯏ ꯀꯗꯥꯥꯏꯗꯨꯅꯖꯒꯩꯗꯨ ꯎ ꯑ
ꯑꯦ
ꯎ ꯐꯁ ꯁꯪꯒꯣꯜ ꯃꯅꯨꯡꯒꯤ ꯀꯃ ꯊꯥ ꯑꯣꯗ ꯃ ꯖꯀꯂꯃꯥꯟ
ꯍꯂꯣ ꯀꯃꯩ ꯈꯨꯕꯕꯨ ꯑ ꯀꯃꯩ ꯈꯨꯕꯗꯨꯅꯦꯀꯣ ꯗ꯭ꯔꯥꯏ ꯍꯥꯏꯗꯤ ꯑꯀꯪꯕ ꯄꯣꯠꯅ ꯇꯧꯕ ꯌꯥꯗꯃꯦ
ꯎꯝ ꯑꯁ ꯈꯅꯥꯎꯁꯤ ꯅꯥꯔꯛꯀꯗꯧ ꯃꯥꯜꯂꯦ ꯏꯁꯤꯡ ꯌꯥꯝ ꯊꯛꯈ꯭ꯔꯦ ꯃꯪꯊꯛꯇ
ꯅꯣꯏꯗꯗꯅꯥ ꯇꯒꯟꯗ꯭ꯔꯣ
ꯃꯃꯅꯤ
ꯃꯣꯏꯒꯤ ꯌꯥꯝ ꯐꯦꯕꯣꯔꯥꯏꯠꯅꯦ ꯑꯗꯨꯣ ꯁꯟꯒꯤ
ꯑꯅ ꯅ ꯇꯨꯔ ꯀ ꯅꯝꯃꯒꯅꯤ ꯃꯈꯣꯡ ꯃꯔꯤꯗꯨ ꯏꯆꯧꯅ ꯁꯦꯡꯗꯣꯛꯏ ꯍꯨꯝꯗꯣ ꯆꯥꯊꯠꯂꯛꯑꯕ ꯅꯣꯏꯅ ꯑꯗꯨꯝ ꯆꯠꯊꯠꯂꯒ ꯍꯟꯒ ꯇꯥꯕ ꯌꯥꯎꯕꯅꯦꯕ ꯃꯣꯏꯗꯤ
ꯎꯝ
ꯇꯥꯒꯤ ꯇꯔꯄ ꯑꯩꯒꯤ ꯗ꯭ꯔꯦꯁꯤꯡ ꯇꯧꯕꯤꯕꯅꯤꯗ ꯕꯦꯇꯥꯂꯤꯟꯒ ꯆꯥꯕꯒ
ꯑꯩꯈꯣꯏꯗꯤ ꯏꯔꯨꯀ ꯑꯗꯨꯝ ꯏꯔꯨ ꯑꯥ ꯂꯩꯔꯝꯃꯣ
ꯑꯩ ꯑꯁꯃꯍꯝ ꯁ꯭ꯝ ꯁꯥꯗꯤꯗ ꯑ
ꯍꯣꯏꯍꯦ ꯊꯣꯡꯉꯥꯟ ꯆꯪꯉꯛ ꯅꯣꯏꯒꯤꯁꯨ ꯁꯥꯏꯠꯇꯨ ꯁꯣꯝꯒꯤ ꯀꯔꯤꯅꯣ ꯌꯦꯡ ꯄꯣꯟ ꯑꯃ ꯈꯪꯍꯟ ꯊꯥꯔꯛꯄꯣꯏꯗ ꯊꯝꯕꯗꯨꯁ
ꯇꯧꯔꯣꯏꯅꯦ ꯏꯅꯅꯤꯡꯗꯕꯤꯒꯣ ꯇꯣꯏꯅꯅꯣꯏ ꯊꯣꯔ
ꯍꯖꯤꯅ ꯀꯩ ꯇꯧꯗꯣꯔꯤ ꯑꯗꯨ ꯇꯧꯗ꯭ꯔꯗꯤ
ꯑ ꯑꯩꯅ ꯑꯩꯅ ꯁꯦꯟ ꯊꯣꯛꯑꯝꯗꯕ ꯑꯩꯅ ꯇꯨꯃꯤꯟꯅ ꯂꯩꯅꯔꯤꯁꯦ
ꯅꯠꯇ꯭ꯔꯗꯤ ꯋꯥꯂꯤꯅꯦ ꯊꯔꯠ ꯋꯥꯔ ꯋꯥꯜ
ꯃꯤꯁꯦꯇ ꯇꯃꯤꯠꯀ ꯎꯗꯧꯒꯅꯦꯩꯅ
ꯑꯃꯅꯗꯤ ꯍꯔꯥꯎꯔꯤꯕ
ꯅꯤꯌꯣꯝ ꯆꯥꯗꯕꯗꯨꯗꯤ ꯆꯥꯗꯦ ꯍꯥꯏꯕꯅꯤ ꯀꯔꯤꯅꯣ ꯑꯗꯨꯗ ꯍꯔꯥꯎꯅꯤꯡꯉꯩ ꯄꯥꯠꯁꯤ ꯀꯔꯤꯅꯣ ꯍꯔꯥꯎꯗꯧꯔꯤꯁꯤ ꯅꯤꯌꯣꯝ ꯆꯥꯗꯅ ꯇꯧꯗꯣꯕ ꯍꯔꯥꯎ ꯑꯗꯨꯔꯁ
ꯍꯗꯤ
ꯅꯤꯌꯣꯝ ꯆꯨꯝꯗꯕꯗꯨ ꯅꯤꯌꯣꯝ ꯆꯨꯝ ꯇ ꯍꯥꯏꯏꯕꯅꯤꯏꯅꯦꯏꯁ ꯅꯪ ꯁꯦꯝ ꯑꯣꯏꯒꯦꯔꯥ ꯌꯦꯦꯝ ꯑꯣꯏꯒꯦꯔꯥ ꯆꯨꯝꯗ꯭ꯔꯗꯤ ꯆꯨꯝꯗ꯭ꯔꯦ ꯗꯔꯀꯥꯔ ꯇꯥꯗꯦ ꯑꯩꯉꯣꯟꯗ
ꯑꯗꯨꯗꯅꯤ ꯃꯅ
ꯋꯥꯂ ꯂꯧꯗꯤ ꯑꯗꯨ ꯑꯗꯨꯅ ꯄꯩꯁꯥ ꯍꯥ ꯐꯣꯛꯛꯇ ꯅꯦ ꯑꯩꯅ ꯍꯥꯏꯔꯤꯁꯤ ꯌꯥꯅꯤꯡꯗ꯭ꯔꯤꯁꯤ ꯄꯩꯁꯥ ꯊꯣꯛꯇꯕꯩꯅꯦ ꯄꯩꯁꯥ ꯊꯣꯛꯄ ꯃꯤ ꯑꯣꯏꯔꯕ ꯏꯃꯣꯏ ꯃꯅꯥ ꯞꯆꯔꯛꯀꯗꯧꯁꯤ ꯑꯩ ꯃꯤ ꯌꯥꯝꯩ ꯑꯩ ꯃꯒꯨꯟ ꯆꯞ ꯆꯥꯅ ꯈꯪꯉꯦ ꯃꯣꯏꯒꯤ ꯑꯥꯏꯗꯤꯌꯣꯂꯣꯖꯤꯁꯦ ꯃꯣꯏꯒꯤ ꯋꯥꯈꯜꯂꯣꯟꯁꯦ ꯑꯗꯨꯗꯅ ꯈꯪꯉꯦꯅ ꯌꯥꯝ ꯊꯤꯅ
ꯑꯗꯨꯗꯣ ꯌꯥꯝ ꯊꯤꯅ ꯇꯞꯈ꯭ꯔꯦꯕ ꯎꯝ
ꯆꯥꯕꯗ ꯊꯛꯄꯗ ꯐꯥꯎ ꯀꯣꯛ ꯁꯥꯅꯩ ꯋꯥꯜꯂꯣꯏꯔꯦ
ꯌꯥꯝ ꯑꯣꯏꯔꯃꯤ ꯑꯗꯒꯤ ꯃꯤꯑꯣꯏꯕꯒꯤ
ꯇꯝ ꯆ ꯂ ꯈꯥꯡꯉ
ꯃꯤꯑꯣꯏꯒꯤ ꯋꯥꯈꯜꯂꯣꯟ ꯑꯁꯦ ꯑꯗꯨ ꯂꯣꯏꯔꯕꯅꯤ
ꯁꯤꯕꯨꯡꯒꯦ ꯍꯧꯔ ꯏꯅꯤ
ꯑꯩ ꯉꯁꯥꯏ ꯑꯗꯨꯝ ꯑꯩꯉꯣꯟꯗ ꯇꯟꯅ ꯑꯗꯨꯝ ꯆꯥꯔ ꯑꯗꯨꯝ ꯆꯠꯂꯛꯑꯦ ꯑꯗꯒꯤ ꯑꯆꯥꯄꯣꯠ ꯀꯩꯀꯥ ꯌꯦꯦꯜꯂꯛꯑꯦ ꯈꯔ ꯆꯥꯁꯤꯜꯂꯦ ꯑꯗꯒꯤ ꯆꯥꯛ ꯌꯦꯟꯁꯥꯡ ꯃꯣꯏ ꯄꯨꯅꯔꯦ ꯄꯥꯉꯟ ꯅꯨꯄꯤ ꯑꯃ ꯌꯥꯎꯕꯅꯤ ꯑꯗꯨ ꯃꯥꯗꯤ ꯊꯣꯡꯉꯛꯇꯦ ꯃꯥꯁꯨ ꯊꯣꯡꯕ ꯊꯥꯛꯄ ꯍꯩꯔꯤꯕ꯭ꯔꯥ ꯍꯩꯇꯕ ꯒ꯭ꯌꯥꯟ ꯇꯥꯗꯦ ꯏ ꯏ ꯄꯥꯎ ꯐꯥꯎꯅꯗꯦꯕ ꯃꯥꯗ ꯄꯥꯎ ꯍꯣꯠꯅꯔꯗꯤ ꯃꯥꯅ ꯊꯣꯂꯛꯑꯗꯤ ꯑꯗꯨꯝ ꯆꯥꯕ ꯌꯥꯔꯤꯃꯦꯕꯗꯤ ꯂꯣꯡꯄꯤꯤꯅꯦꯕ
ꯎꯝ ꯑꯗꯨꯅ ꯀꯔꯤꯒꯤꯅꯣ ꯐꯥꯎꯅꯗ꯭ꯔꯔꯤꯁꯤꯅ
ꯃꯥꯁꯦ ꯈꯪꯗꯦ ꯑꯩ ꯑꯩ ꯒ꯭ꯌꯥꯟ ꯇꯥꯗꯦ ꯃꯥꯏꯁ ꯍꯥꯏꯗꯤ ꯑꯃꯨꯛꯁꯨ ꯀꯔꯤ ꯍꯥꯏꯗꯣꯏꯅꯣ ꯃꯥꯁ ꯑꯃꯨꯛꯁꯨ ꯐꯕꯁꯨ ꯃꯥꯜꯂꯤ ꯑꯃꯨꯛꯁꯨ ꯌꯥꯝ ꯍꯥꯏ ꯑꯣꯏꯕꯁꯨ ꯃꯥꯜꯂꯤ ꯑꯩꯁꯨ ꯁꯥꯖꯗꯦ ꯑꯃꯨꯛꯁꯨ ꯑꯩ ꯈꯪ ꯑꯟꯗꯔꯁꯇꯦꯟ ꯇꯧꯕ ꯉꯝꯗꯕ ꯍꯥꯏꯇꯥꯥꯔꯦ ꯃꯥꯁꯤꯦ ꯋꯥꯁꯨ ꯊꯣꯏꯅ ꯉꯥꯡꯗꯦꯕ ꯑꯩꯈꯣꯏꯁꯨ ꯉꯥꯡꯗꯦ ꯃꯥꯅ ꯉꯥꯡꯗꯦ
ꯎꯝ
ꯑꯗꯨꯗꯤ ꯃꯤ ꯁꯦꯟꯅꯔꯄꯥ ꯅꯨꯄꯤ ꯑꯃꯅꯤ ꯌꯥꯎꯔꯝꯕꯗꯨ ꯑꯗꯨꯗꯤ ꯑꯩꯈꯣꯏꯅꯆ ꯆꯪꯖꯟ ꯆꯪꯁꯤꯟꯗ꯭ꯔꯦ ꯑꯗꯨꯝꯣꯠꯂꯛꯇꯅ ꯇꯧꯋꯦꯕ ꯃꯥꯗꯤ ꯑꯗꯨꯃꯥꯏꯅ ꯇꯧꯗꯦꯅꯗꯤ ꯔꯣꯕꯣꯠꯀꯤ ꯇꯥꯏꯞꯇ ꯑꯗꯨꯝ ꯂꯩꯌꯦꯕ
ꯑꯩꯈꯣꯏꯁꯨ ꯑꯣꯏꯔꯤꯁꯤꯅꯦ ꯑꯗꯨꯕꯨꯗꯤ
ꯍꯥꯞꯄꯦ ꯎꯄꯦ ꯑꯗꯨꯝ ꯃꯁꯥꯒꯤ ꯊꯣꯛꯄ ꯃꯥꯏ ꯑꯗꯨꯝ ꯂꯩꯖꯩꯗ ꯃꯥꯁꯨ ꯑꯗꯨꯝ ꯐꯠꯇꯦ ꯍꯥꯏꯕꯗꯤ ꯌꯥꯔꯣꯏ ꯐꯩ ꯃꯁꯛ
ꯎꯠꯇ ꯔꯣꯕꯠ ꯑꯣꯏ
ꯌꯧꯔꯨꯕ ꯃꯤꯁꯨ ꯅꯠꯇꯦ
ꯌꯧꯕꯤ ꯌꯧꯗꯕ ꯊꯕꯛ ꯑꯩꯈꯣꯏꯁꯨ ꯑꯣꯏ ꯁꯤꯅ ꯍꯩꯅꯗꯤꯦ ꯑꯩꯈꯣꯏ ꯅꯊꯪ ꯆꯪꯁꯤꯜ ꯆꯪꯁꯤꯜꯂ ꯀꯧꯔꯛꯑꯦꯅ ꯍꯥꯏꯕꯗꯤ ꯑꯩꯈꯣꯏꯁꯨ ꯑꯗꯨꯝ ꯆꯪꯁꯤꯜ ꯀꯧꯔꯨꯗꯦꯕ
ꯑꯣ ꯍꯣꯏ ꯑꯗꯨ ꯑꯗꯨꯒꯤ ꯃꯑꯣꯡ ꯃꯥꯜꯂꯦ ꯑꯗꯨꯅ ꯑꯩꯈꯣꯏꯁꯨ ꯑꯗꯨꯝ ꯍꯣꯏꯅꯦ ꯅꯣꯏꯗꯨꯁꯨ ꯑꯗꯨꯅꯤ ꯅꯣꯏꯗꯨꯁꯨ ꯊꯣꯛꯏ ꯑꯗꯨꯃꯥꯏꯅ ꯃꯥꯡꯒꯣꯟꯗꯨꯁꯨ ꯊꯣꯛꯑꯝꯒꯗꯧ ꯃꯥꯜꯂꯦꯅ ꯑꯩꯈꯣꯏꯗ ꯑꯩꯈꯣꯏꯒꯤꯁꯨ ꯑꯩꯒꯤ ꯋꯥꯈꯜꯗꯁꯨ ꯑꯗꯨꯝ ꯂꯥꯛꯑꯦ ꯑꯗꯨꯅ ꯑꯩꯈꯣꯏꯁꯨ ꯃꯒꯣꯟꯗ ꯅꯣꯏ ꯑꯦꯅꯤ ꯅꯨ ꯐꯄꯤ ꯈꯨꯗꯤꯡꯃꯛꯇ ꯎ ꯃꯌꯥꯡꯐꯥꯟꯗꯒꯤ ꯕꯟꯗꯅꯥ ꯑꯅ ꯑꯃ ꯌꯥꯎꯏꯤ ꯃꯃꯤ ꯄꯤꯛꯇꯛ ꯇꯧꯔꯒ ꯑꯦꯁ ꯃꯥꯅꯤ ꯐꯖꯅ ꯊꯋꯥꯏ ꯌꯥꯎꯔꯤꯁꯦ ꯂꯣꯏꯅꯕꯁꯨ ꯅꯨꯡꯉꯥꯏꯔꯤꯁꯦ ꯃꯥꯅ ꯀꯣꯏꯟ ꯄꯨꯔꯛ ꯏꯟꯒꯥꯡ ꯊꯣꯡꯉꯒ ꯉꯥꯅꯤ ꯇꯤꯡꯈꯪ ꯉꯛꯇꯗꯔꯁꯨ ꯌꯥꯔꯦ ꯐꯔꯦꯔꯝꯅꯤꯗꯅ ꯑ ꯐꯩ ꯃꯥꯅ ꯃꯥ ꯉꯁꯤ ꯏꯁꯁ ꯅꯝꯖꯦꯟꯗꯕ ꯑꯃ ꯑꯩ ꯍꯩꯇ ꯑꯩ ꯆꯦꯟꯕ ꯉꯝꯃꯣꯏꯀꯣꯛ ꯍꯥꯏꯔꯝꯃꯦ ꯑꯗꯨꯒ ꯃꯥꯅ ꯊꯦꯛꯇ ꯆꯦꯟꯉ ꯑꯩꯅ ꯅꯣꯛꯄꯗ ꯇꯤꯡꯉꯤꯕ ꯉꯩꯁꯤꯦ ꯏꯁ ꯃꯥꯏ ꯈꯨꯁꯤ ꯔꯣꯅꯤ ꯒꯥꯦ ꯍꯥꯏ ꯀꯥꯇ ꯄꯃꯤ ꯃꯤ ꯑꯋꯥꯡꯕ ꯅꯨꯄꯤ ꯌꯥꯔꯣꯏ ꯑꯗꯨ ꯍꯦꯟꯗ꯭ꯔꯤꯕꯅ ꯆꯕꯣ ꯍꯟꯗ꯭ꯔꯦꯠ ꯃꯤꯇꯔꯁꯤꯇ ꯑꯃ ꯐꯥꯔꯁ ꯇꯥꯔꯦ ꯑꯇꯩ ꯀꯩꯅꯣ ꯑꯣ ꯇꯦꯕꯜ ꯇꯦꯅꯤꯁꯇꯁꯨ ꯇꯥꯕ ꯃꯥꯅ ꯑꯇꯩꯠꯇꯔꯗꯤꯁꯗꯤ ꯑꯗꯨ ꯃꯉꯣꯟꯗ ꯑꯣꯚꯔ ꯑꯣꯜꯗ ꯄꯥꯏꯌꯦꯕ ꯅꯨꯄꯤ ꯅꯨꯄꯤ ꯇꯣꯉꯥꯟꯅ ꯄꯥꯟꯗꯦ ꯕꯦꯠꯃꯤꯟꯇꯟꯗꯗꯤ ꯑꯣꯚꯔ ꯑꯣꯜ ꯑꯩꯈꯣꯏꯅ ꯑꯗꯨꯝ ꯂꯧꯔꯦ ꯆꯦꯝꯄꯤꯌꯟ ꯐꯥꯔꯁ ꯇꯥꯔꯦ ꯍꯥꯏꯗꯤ ꯅꯨꯄꯤ ꯁꯥꯟꯅꯕ ꯅꯨꯄꯥ ꯍꯥꯟꯅ ꯄꯨꯟꯅ ꯆꯦꯝꯄꯤꯌꯟ ꯑꯃ ꯈꯟꯒꯗꯕ
ꯑꯇꯩꯗꯤ ꯁꯣꯔꯠꯄꯨꯠꯇ ꯁꯦꯀꯦꯟ ꯇꯥꯔ ꯃꯥꯜꯂꯦ
ꯎꯝ
ꯐꯥꯔꯁ ꯅꯠꯇ꯭ꯔꯒ ꯑꯗꯨꯝ ꯁꯦꯀꯦꯟꯗꯤ ꯑꯗꯨꯝ ꯂꯧꯋꯍꯦ ꯂꯣꯏꯅ ꯁꯁꯇꯤꯈꯅꯦ ꯌꯥꯝꯕꯨꯗꯔꯃꯅꯤ
ꯎꯝ ꯍ
ꯎꯝ ꯐꯌꯦꯕ
ꯍꯥꯏꯔꯝꯗꯧ꯭ꯔꯅꯤ ꯅꯪꯅ ꯍꯥꯏꯔꯦ ꯑꯗꯨꯃꯥꯏ ꯅ ꯑꯣꯦ ꯎꯣꯏ
ꯈꯪꯗꯦ ꯑꯩꯈꯣꯏꯗꯤ ꯈꯪꯗꯦꯔꯤꯁꯤꯅ ꯑꯟꯗꯔꯁꯇꯦꯟ ꯇꯧꯕ ꯉꯝꯗꯦꯔꯁꯤꯅ
ꯃꯔꯛꯇꯨꯅꯤ ꯍꯥꯏꯔꯝꯒꯅꯦꯕ ꯑꯩꯈꯣꯏꯁꯨ ꯑꯩꯁꯨ ꯌꯥꯝ ꯍꯩꯅꯗꯕ ꯄꯣꯠ ꯑꯣꯏꯌꯦꯕ ꯑꯗꯣ ꯑꯃꯒ ꯑꯣꯏꯔꯣ ꯑꯃꯒ ꯑꯣꯏꯔꯣ ꯌꯥꯝ ꯊꯤꯅ ꯈꯪꯗꯦ ꯎꯝ ꯑꯗꯨꯝ ꯎꯄꯥꯏ ꯂꯩꯇꯕꯒꯤ ꯍꯥꯏꯗꯤ ꯌꯥꯠꯇ ꯁꯥꯟꯅꯗꯕ ꯉꯥꯡ ꯌꯥꯗꯕ ꯌꯥꯗꯕ ꯄꯣꯠꯇꯒ ꯉꯥꯡꯅꯕ ꯈꯛꯀꯤ ꯋꯥꯅꯤ ꯑꯇꯣꯞꯄꯗꯒꯗꯤ ꯑꯁ ꯌꯥꯝ ꯊꯤꯅ ꯈꯪꯗꯦ ꯏꯁꯥꯅ ꯑꯗꯨꯃꯤꯅꯠꯦ ꯇꯧꯕꯗꯣ ꯑꯩ ꯍꯩꯅꯗꯦꯕꯪ
ꯍ ꯍ ꯇꯥꯎꯟ ꯑꯣ ꯐ꯭ꯔ ꯏꯁꯤ
ꯇꯧꯃꯦ ꯏꯁꯤꯡ ꯅꯨꯄꯥ ꯎꯗꯥꯏ
ꯅꯣꯡꯣꯏꯒ ꯑꯀ ꯁꯤꯒꯤꯗꯤ ꯑꯗꯨꯇ ꯈꯦꯠꯅꯩꯌꯦ ꯈꯦꯠꯅ ꯍꯔꯥ ꯂꯩꯦ
ꯎꯝ
ꯑꯗꯨ ꯑꯣꯏ ꯌꯥꯏ ꯑꯩꯈꯣꯏꯒꯤꯅ ꯍꯥꯏꯔꯛꯏꯁꯤ ꯄ꯭ꯔꯥꯏꯚꯦꯠꯀ ꯁꯔꯀꯥꯔꯒ ꯌꯥꯝ ꯊꯤꯅ ꯈꯦꯠꯅꯕ ꯂꯩ ꯌꯥꯝ ꯊꯤꯅ ꯈꯦꯠꯅꯈ꯭ꯔꯖꯥꯠꯅꯤ ꯏꯉꯣ ꯈꯔ ꯈꯤꯖꯤꯛꯇꯒꯤ ꯅꯠꯇꯦ ꯑꯗꯨꯗꯦ ꯄꯨꯡ ꯇꯔꯀꯥꯟꯗ
ꯎ ꯄ꯭ꯔꯥꯏꯚꯦꯠ ꯁꯔꯀꯥꯔꯒꯤ ꯋꯥꯔꯤ ꯅꯠꯇꯦ ꯑꯩꯅꯥꯡꯉꯁꯤ ꯍꯣꯗ
ꯄ꯭ꯔꯥꯏꯚꯦꯠ ꯁꯔꯀꯥꯔꯒꯤꯅꯦ ꯍꯤ ꯍꯤ ꯇꯧꯅꯕ ꯈꯣꯠꯅꯕꯁꯤ ꯄ꯭ꯔꯥꯏꯚꯦꯠꯇꯅ ꯑꯃꯨꯛ ꯍꯦꯜꯂꯦꯕ ꯅꯅꯥꯏꯗꯤ ꯇꯝꯅꯔꯤ ꯇꯣꯉꯥꯟꯕꯁꯤ ꯍꯟꯅ ꯁꯤ ꯀꯗꯥꯏꯗ ꯁꯪꯉꯣ ꯗꯦꯜꯂꯤꯗꯁꯨꯅꯦꯕ ꯈꯦꯠꯅꯕ ꯁꯤ ꯃꯌꯥꯝ ꯎꯨꯏꯌꯦꯕ ꯑꯩꯈꯣꯏꯅ
ꯐꯅꯌꯥꯝ ꯇꯧꯅꯔꯁꯤ ꯑꯩꯈꯣꯏ ꯇꯧꯅꯔꯛꯇ꯭ꯔꯦꯗꯣ ꯀꯩꯗꯧꯔꯕ
ꯁꯔꯀꯥꯔꯒꯤꯗꯗꯤ ꯃꯤꯒꯨꯝ ꯃꯁꯛ ꯈꯪꯅꯗꯦ ꯑꯃꯒ ꯃꯒ ꯃꯒ ꯃꯒ ꯀꯅꯥ ꯍꯧꯖꯤꯛ ꯍꯧꯖꯤꯛ ꯐꯥꯎꯕꯅꯤ ꯍꯧꯂ꯭ꯔꯥꯁꯦ ꯑꯩ ꯃꯁꯛ ꯈꯪꯗꯕ ꯐꯅꯌꯥꯝ ꯌꯥꯎꯔꯤ ꯏꯤꯕ ꯉꯈꯣꯏ ꯑꯗꯨꯝ ꯍꯥꯏꯗꯤ ꯎꯕ ꯀꯥꯟꯗ ꯑꯍꯥꯟꯕ ꯎꯕꯩ ꯇꯥꯏꯞꯇ ꯇꯧꯕ ꯃꯌꯥꯝ ꯌꯥꯎꯔꯤꯕ ꯈꯪꯅꯗꯕ
ꯎ ꯑꯗꯨ ꯁꯔꯀꯥꯔꯒꯤ ꯑꯗꯨꯒꯤ ꯑꯗꯥꯒꯤ ꯅꯠꯇꯦ ꯅ ꯅꯪꯕ ꯑꯗꯨꯝ ꯊꯥꯏꯅ ꯑꯩꯈꯣꯏ ꯌꯦꯡꯉꯣ ꯀ꯭ꯂꯥꯁ ꯇꯦꯟꯐꯥꯎ ꯀ꯭ꯂꯥꯁꯃꯦꯠꯅꯦ ꯀꯩꯅ ꯍꯥꯏꯔꯤꯁꯦ ꯑꯗꯨꯝ ꯎꯝ ꯑꯩꯈꯣꯏ ꯑꯂꯤꯡꯉꯩ ꯀꯩꯀꯣꯄꯁꯦ ꯀ꯭ꯂꯥꯁꯃꯦꯠꯅꯦꯩꯅ ꯑꯗꯨꯝ ꯀꯔꯤꯝꯇ ꯈꯟꯅꯕ ꯅꯠꯇꯦ ꯗꯣꯔꯁ ꯉꯥꯡꯅ ꯁꯛꯅꯕꯗ ꯀꯔꯤꯝꯇ ꯑꯩꯈꯣꯏ ꯉꯥꯏ ꯍꯩꯅꯗ꯭ꯔꯤꯁꯤꯅꯦ ꯑꯗꯨꯅ ꯑꯥꯗꯩꯁꯨ ꯍꯩꯅꯔꯛꯇ꯭ꯔꯦ ꯍꯧꯖꯤꯛꯁꯨ ꯍꯥꯏ
ꯀꯉꯥꯏ ꯈꯨꯅꯨꯡ ꯉꯥꯏ ꯀ ꯑꯗꯨꯣꯏ ꯑꯗꯨꯒꯤ ꯃꯇꯨꯡꯗ ꯎ